ꯇꯖꯦ
ꯑꯣ ꯀ ꯀꯩ ꯇꯧꯔꯝꯃꯤꯅꯣ
ꯆꯥꯛ ꯆꯆꯥ ꯇꯣꯛꯄꯗ ꯉꯥꯏꯍꯣꯏ ꯐꯝꯃꯝꯃꯤꯡ ꯋꯥꯈꯩ ꯑꯗꯨꯨꯝ ꯆꯠꯂꯝꯕꯅꯤ ꯑꯗꯨꯗꯩ ꯆꯪꯉꯛꯑꯦ ꯍꯧꯖꯤꯛ ꯌꯨꯝꯗ
ꯑꯣ ꯍꯣ ꯑꯩꯅꯅꯦ ꯀꯩꯅꯣ ꯑꯩꯈꯣꯏꯗꯣ ꯃꯌꯥꯝ ꯁꯨꯔꯤꯉꯩꯗ ꯑꯝꯇ ꯀꯣꯏꯕ ꯆꯠꯂꯤꯁꯦꯅ ꯍꯥꯏꯕ
ꯍ ꯍꯣꯏ ꯍꯣꯏꯗꯤ ꯑꯗꯨꯝꯅ ꯐ꯭ꯔꯤ ꯌꯨꯝꯗ ꯐ꯭ꯔꯤ ꯂꯩꯔꯃꯤꯅ ꯑꯗꯨꯨꯝꯅ ꯌꯥꯏ ꯆꯠꯄꯩ ꯃꯇꯝ ꯅꯣꯏ ꯊꯕꯛ ꯍꯥꯏꯗꯤ ꯆꯤꯟꯅꯕꯕꯁꯤ ꯌꯨꯝꯗ ꯂꯩꯇꯕ ꯀꯥꯡꯕꯨꯁꯦ ꯅꯣꯏꯕꯨ ꯁꯨꯔꯗꯤ ꯇꯝꯃꯤ ꯍꯥꯏ ꯍꯗꯤ
ꯑꯣ ꯑꯩꯁꯨ ꯍꯌꯦꯡ ꯇꯥꯡ ꯇꯔꯥ ꯑꯗꯨꯦꯂꯅꯤ ꯑꯗꯨꯗ ꯂꯥꯛꯑꯀꯥꯟꯗ ꯑꯩꯈꯣꯏ ꯅꯗꯣꯝꯇ ꯀꯥꯏ ꯀꯣꯏꯔꯨꯁꯦ ꯑꯗꯨ ꯈꯂꯁ ꯌꯅ ꯐꯣꯟꯗꯕꯦ ꯂꯩꯅ
ꯍꯣꯏ ꯍꯣꯏ ꯑꯩꯈꯣꯏ ꯏꯃꯥꯟꯅꯕ ꯑꯃꯗꯨꯁꯨ ꯂꯣꯏꯔꯦꯗ ꯃꯥꯥꯏ ꯇꯥꯏ ꯇꯝꯕ ꯂꯣꯏꯔꯦꯗ ꯏꯃꯥꯟꯅꯕꯤ ꯑꯃꯗꯨꯁꯨ ꯇꯝꯕ ꯂꯣꯏꯔꯦꯗ ꯍꯧꯖꯤꯛ ꯌꯨꯝꯗ ꯂꯥꯛꯑꯦꯗ ꯍꯥꯏꯔꯛꯑꯦ ꯍ ꯑ ꯍꯂ ꯄꯥꯎ ꯐꯥꯎꯅꯔꯝꯕꯗꯨꯕꯨ ꯍꯣꯏ ꯂꯣꯏ ꯁꯨꯔꯝꯃꯤꯅꯀꯣ ꯍꯧꯖꯤꯛꯁꯦ ꯎꯝ ꯁꯨꯔꯤꯉꯩꯗ ꯄꯨꯂꯛꯎꯗ꯭ꯔꯗꯤ ꯑꯃꯨꯛ ꯀꯔꯝ ꯀꯥꯟꯗ ꯄꯨꯟꯗꯣꯏꯅꯣ ꯈꯪꯕꯠꯇꯦ
ꯎꯝ ꯃꯥꯅꯤ ꯑꯗꯨ ꯀꯥꯏꯗ ꯆꯠꯁꯦꯕ ꯐꯁ
ꯊꯝꯁꯤ ꯑꯩꯗꯤ ꯍꯧꯖꯤꯛ ꯇꯥꯗꯤ ꯆꯤꯡꯗꯝ ꯀꯥꯟꯅꯗ꯭ꯔꯣ
ꯎꯝ ꯆꯤꯡꯁꯤ ꯍꯣꯏ ꯀꯥꯟꯅꯩ ꯑꯅꯝꯕꯅ
ꯑꯗꯨꯅ ꯆꯤꯡꯁꯦ ꯌꯥꯝ ꯀꯥꯅꯤꯡꯕ
ꯍꯣꯏ ꯀꯥꯔꯁꯨ ꯌꯥꯏ ꯆꯤꯡꯗꯣ ꯑꯗꯨ ꯀꯥꯔꯁꯨ ꯁꯇꯔꯗꯦ ꯁꯟꯗꯦꯒꯨꯝꯕ ꯅꯠꯇꯕ ꯑꯝꯇ ꯀꯥꯕ ꯅꯠꯇ꯭ꯔꯗꯤ ꯃꯌꯥꯝꯁꯦ ꯁꯇꯔꯗꯦ ꯁꯟꯗꯦꯁꯤꯗ ꯍꯦꯛꯇ ꯆꯤꯡꯁꯤꯗ ꯆꯤꯟꯒꯩ ꯀꯥꯏ ꯍꯥꯏꯔꯤꯅꯦ
ꯍꯣꯏꯅꯦ ꯑꯩꯁꯨ ꯀꯩꯅꯣꯗ ꯎꯨꯏꯅꯦ ꯍꯣꯏ ꯃꯤ ꯌꯥꯝ ꯀꯥꯃꯟ ꯂꯩ ꯑꯩꯈꯣꯏ ꯍꯥꯏꯗꯤ ꯁꯨꯝꯕ ꯀꯥꯟꯁꯦ ꯃꯤ ꯌꯥꯝ ꯑꯃꯟꯗ ꯁꯨꯝ ꯅꯨꯡꯉꯥꯏꯕꯠꯇꯦꯗ ꯅꯨꯡꯉꯥꯏꯕ ꯊꯕꯣꯠꯇꯦꯗ
ꯃꯥꯅꯦ ꯁꯨꯝ ꯃꯌꯥꯝ ꯐꯖꯕ ꯑꯃ ꯈꯪꯕ ꯅꯠꯇꯦꯕ ꯃꯍꯥꯛꯍꯥꯛꯅꯆꯤ ꯑꯆꯤꯠꯄꯗꯨ ꯄꯥꯝꯕꯩ ꯃꯌꯥꯝꯁꯤꯅ ꯉꯥꯏꯍꯥꯛ ꯃꯥꯏꯟꯗꯣ ꯅꯨꯡꯉꯥꯏꯗꯅ ꯀꯥꯕ ꯑꯗꯨꯗ ꯃꯌꯥꯝ ꯆꯤꯟꯕꯗꯨ ꯀꯩꯒꯤꯅꯣ ꯍꯥꯏ ꯂꯩꯦ ꯃꯌꯥꯝ ꯆꯤꯟꯕ ꯍꯥꯏꯁꯤꯅꯕꯨ ꯄ ꯁꯤꯤꯟꯕꯗꯒꯤ ꯀꯩꯗꯧꯕꯗꯒꯤꯦ ꯋꯥꯈꯜ ꯌꯥꯎꯕ ꯁꯨ ꯌꯥꯎꯔꯤ ꯌꯥꯎꯛꯇꯕꯁꯨ ꯌꯥꯎꯕꯅꯤꯅ
ꯑꯗꯨꯅꯦ ꯑꯗꯩꯗꯤ ꯂꯥꯛꯏꯉꯩꯁꯤꯁꯨ ꯑꯇꯩꯗꯤ ꯑꯃꯨꯛ ꯍꯥꯏꯗꯤ ꯂꯥꯛꯏꯉꯩꯁꯤꯁꯨ ꯑꯍꯟ ꯑꯝꯇ ꯅꯠꯇꯦ ꯂꯨꯔꯕ ꯒ꯭ꯌꯥꯟ ꯇꯥꯗꯕ ꯑꯝꯇ ꯅꯠꯇꯦꯕ ꯆꯁꯤꯡ ꯀꯥꯔꯤꯁꯦ
ꯃꯥꯅꯤ ꯃꯥꯅꯤ ꯃꯖꯥ
ꯍꯥꯥ ꯂꯩꯥꯏ ꯂꯩꯁꯨ ꯃꯉ ꯃꯤ ꯉꯥꯛꯇꯅꯦꯕ ꯁꯤꯗꯁꯨ ꯑꯃꯨꯛ ꯄ꯭ꯂꯥꯁꯇꯤꯛ ꯆꯥꯕꯒꯤ ꯍꯨꯟꯗꯣꯛꯑꯝꯃꯤ ꯃꯣꯏ ꯃꯀꯣꯛꯇꯨꯅꯦ ꯑꯩꯅ ꯑꯃꯨꯛ ꯉꯛꯏꯦꯅ
ꯑꯩꯅ ꯀꯩꯅꯣꯗ ꯆꯤꯡ ꯑꯃꯗꯤ ꯀꯥꯔꯦ ꯑꯗꯨ ꯃꯣꯏꯒꯤ ꯆꯤꯡꯁꯤ ꯔꯤꯖꯥꯚ ꯑꯣꯏꯕ ꯍꯥꯏꯇꯥꯔꯦ ꯑꯗꯨꯗꯒꯤ ꯑꯗꯒꯤ ꯆꯤꯡ ꯆꯤꯡꯗꯣ ꯉꯥꯛꯏꯕ ꯈꯣꯠꯂꯤꯕ ꯅꯨꯄꯥꯗꯣ ꯃꯥꯁꯦ ꯆꯤꯡꯖꯥꯒꯗ ꯑ ꯀꯔ ꯇꯧꯔꯒ ꯂꯩꯍꯧꯔꯒꯗ ꯅꯗꯅꯦ ꯁꯛꯇꯄꯅꯦ ꯇꯧ ꯑ ꯏ ꯃ ꯃꯇꯦꯛ ꯑꯗꯨ ꯍꯟ ꯋꯥꯔꯂꯦ ꯃꯥꯅꯦ ꯍꯥꯏꯗ ꯋꯥꯏꯁ ꯃꯅꯦꯦ ꯊꯝꯃꯒ ꯑ ꯃꯥꯁꯦ ꯁꯥꯎꯕ ꯁꯥꯎꯅ ꯇꯧꯔꯒ ꯑꯩꯈꯣꯏ ꯇꯝꯃꯦ ꯃꯥꯁꯦ ꯁꯥꯎꯃꯟꯗꯅ ꯀꯩꯅꯣꯁꯦ ꯂꯥꯏꯚꯁꯦ ꯊꯥꯔꯒꯕꯨ ꯐꯦꯁꯕꯨꯛꯁꯤꯗ ꯇꯧꯕ ꯌꯥꯎꯔꯕ ꯍꯥꯏ ꯑꯗꯨꯁꯨ ꯑꯗꯨꯝ ꯃꯤ ꯃꯤꯁꯦ ꯃꯤ ꯑꯃꯒ ꯑꯃꯒ ꯃꯥꯟꯗꯕꯅꯤꯅ ꯑꯗꯨꯝ ꯍꯦꯛꯇ ꯆꯥꯏꯔꯝꯃꯤ ꯑꯗꯨꯃꯥꯏꯅ ꯇꯝꯃꯦ
ꯑ ꯅ ꯃꯤ ꯌꯥꯃ ꯃ ꯩꯗꯤ ꯀꯥ ꯔꯛꯏꯕ ꯃꯤꯉꯩꯗꯨꯅ ꯃꯁꯥꯅ ꯈꯪꯅ ꯍꯥꯏꯗꯤ ꯒ꯭ꯌꯥꯟ ꯇꯥꯅ ꯇꯧꯔꯗꯤ ꯐꯕ ꯑꯗꯨꯁꯨ ꯅꯠꯇꯦ ꯃꯤꯅ ꯐꯖꯅ ꯆꯤꯡꯁꯤ ꯐꯖꯅ ꯁꯦꯝꯒꯠꯂꯛꯅꯤ ꯑꯗꯨꯒ ꯑꯃꯨꯛ ꯍꯦꯛꯇ ꯃꯌꯥꯝꯁꯤ ꯀꯥꯟꯅꯔꯦ ꯍꯥꯏꯔ ꯌꯥꯝ ꯀꯥꯗꯣꯏꯅ ꯀꯥꯅꯤꯡ ꯀꯥꯅꯤꯡꯕꯅꯤꯅ ꯀꯅꯥꯅ ꯊꯤꯡꯉꯤꯅꯤ ꯅꯠꯇ꯭ꯔꯥ ꯑꯩꯈꯣꯏꯁꯨ ꯀꯥꯅꯤꯡꯉꯤꯁꯤꯅꯤ ꯍꯧꯖꯤꯛ
ꯃꯥꯅꯦ ꯃꯥꯅꯤ ꯋꯥꯈꯟꯗ ꯌꯥꯎꯅ ꯇꯧꯃꯤꯟꯅꯔꯗꯤ ꯐꯕꯀꯣ
ꯅꯦ ꯑꯗꯨꯗ ꯍꯥꯏꯗꯤ ꯍꯨꯟꯗꯣꯛꯆꯜꯂꯝꯗ꯭ꯔꯗꯤ ꯍꯨꯟꯗꯣꯛꯆꯤꯜꯂꯝꯕ ꯍꯥꯏꯁꯦ ꯐꯠꯇꯕ ꯃꯌꯥꯝ ꯍꯨꯟꯗꯣꯛꯆꯤꯜꯂꯝꯕ ꯍꯥꯏꯁꯦ ꯀꯩꯁꯨ ꯐꯕ ꯅꯠꯇꯦꯕ ꯃꯤꯅ ꯋꯥꯅ ꯇꯧꯔꯒ ꯑꯗꯨꯗ ꯃꯣꯏꯅ ꯑꯃꯨꯛ ꯍꯨꯟꯖꯤꯜꯂꯝꯃꯅꯤ ꯍꯌꯦꯡ ꯃꯤꯗꯨꯅ ꯑꯃꯨꯛ ꯀꯥꯍꯟꯗ꯭ꯔꯦ ꯑꯗꯨ ꯐꯩꯒ ꯐꯠꯇꯦꯒꯨꯛ ꯉꯥꯡꯗꯣꯏꯅꯦꯕ ꯃꯤꯗꯨ ꯗꯃ
ꯆꯂꯦ ꯌꯥꯂꯦ
ꯃꯣꯏꯅ ꯇꯧꯔꯝꯃꯤꯗꯨꯗꯤ ꯍꯥꯏꯗꯤꯦ ꯑꯗꯨꯅꯦ ꯍꯧꯖꯤꯛ ꯆꯤꯡꯁꯤ ꯑꯩꯁꯨ ꯆꯤꯡ ꯁꯤ ꯌꯥꯝꯅ ꯍꯧꯖꯤꯛꯀꯥꯟꯁꯤꯦ ꯆꯁꯤꯡꯁꯤ ꯌꯥꯝ ꯀꯥꯅꯤꯡꯕ ꯀꯥꯅꯤꯡ ꯀꯥꯅꯤꯡ ꯈꯜꯂꯝꯃꯤꯕꯅꯤ ꯅꯪ ꯍꯥꯏꯔꯤꯛꯁꯤꯒ ꯇꯥꯟ ꯆꯞ ꯆꯥꯅꯅꯤ
ꯑꯣ ꯐꯔꯦ ꯑꯗꯨꯗꯤ ꯍꯌꯦꯡ ꯑꯩꯈꯣꯏ ꯄꯨꯂꯞ ꯁꯨꯕꯩꯗꯨꯗ ꯃꯌꯥꯝ ꯍꯥꯟꯅ ꯇꯥꯟꯅꯔꯁꯤ ꯀꯥꯏꯗ ꯀꯥꯁꯤꯒꯦ ꯃꯐꯝꯗꯣ ꯍꯧꯖꯤꯛꯇꯤ ꯈꯪꯗ꯭ꯔꯤꯅꯤꯅ ꯇꯧꯔꯒ ꯃꯇꯝꯗꯣ ꯁꯤꯗ ꯀꯥꯁꯤ ꯈꯣꯠꯁꯤ ꯀꯥꯔꯁꯤ
ꯍꯣꯏ ꯄ꯭ꯂꯥꯟꯁꯦ ꯐꯖꯅ ꯁꯤ ꯌꯥꯠꯂꯒꯀꯣ ꯁꯤꯁꯤꯡꯒ ꯀꯥꯔ ꯑꯩ ꯍꯥꯏ ꯑꯥꯗ ꯆꯥꯅꯕ ꯍꯥꯏꯗꯤ ꯀꯩꯀꯩ ꯆꯥꯅꯕ ꯈꯔ ꯄꯨꯔꯒꯀꯣ ꯍꯩ ꯃꯍꯕꯨ ꯑꯣꯏꯔꯣ ꯀꯨ ꯑꯣꯏꯔꯣ
ꯃꯥꯅꯤ ꯃꯥꯅꯤ ꯃꯥꯅꯤ ꯃꯥ ꯍꯥꯏ ꯍ ꯍ ꯍ ꯑꯃꯝꯃꯣꯏꯗꯕ ꯄꯣꯠ ꯆꯩꯩ ꯈꯔ ꯄꯨꯔꯒꯀꯣ
ꯎꯝ ꯍꯣꯏ ꯄ꯭ꯂꯥꯁꯤ ꯁꯤꯔꯒꯅ ꯇꯧꯗꯅ
ꯎꯝ
ꯍꯥꯏꯗꯤ ꯄꯨ ꯄꯨꯔꯁꯨ ꯑꯗꯨꯝꯅ ꯑꯩꯈꯣꯏ ꯕꯦꯛꯇ ꯕꯦꯒ ꯕꯦꯒ ꯇꯥꯡꯅꯔꯛꯇꯣꯏꯅꯤꯅꯀꯣ ꯑꯗꯨꯝꯅ ꯄ꯭ꯂꯥꯁꯇꯤꯛ ꯑꯃꯗ ꯐꯠꯇꯕꯉꯩꯗ ꯑꯗꯨꯝ ꯍꯥꯞꯆꯤꯜꯂꯒ ꯑꯗꯨꯝ ꯄꯨꯔꯒꯦ ꯍꯥꯏꯔꯤꯕꯅꯦꯕ
ꯑ
ꯑꯗꯩ ꯑꯗꯨꯗꯤ ꯅꯪ ꯂꯥꯏꯉꯩꯗ ꯆꯤꯡꯁꯤ ꯑꯃ ꯑꯃꯨꯔꯛꯇ ꯀꯥꯔꯒꯣꯁ ꯈꯔ ꯌꯥꯝꯅ ꯀꯥꯎꯍꯧꯔꯁꯤ ꯄꯨꯜꯂꯤꯉꯩꯗ
ꯑꯩ ꯆꯤꯡꯒꯥ ꯃꯩꯗ ꯑꯗꯨ ꯑ ꯀ ꯀꯥꯔꯁꯤ ꯌꯥꯔ
ꯍꯣꯏ ꯍꯣꯏ ꯆꯥꯡꯁꯨ ꯄꯕ ꯅꯨꯡꯁꯨ ꯅꯨꯡꯉꯥꯏꯕ ꯋꯥꯈꯜꯁꯨ ꯏꯪꯕ
ꯑ ꯑꯣ ꯁꯨꯃꯥꯏꯅ ꯇꯧꯔꯁꯦ ꯅꯣꯡꯃꯅ ꯑꯌꯨꯛ ꯉꯟꯇꯥ ꯑꯃ ꯀꯥꯔꯁ ꯅꯣꯡꯃꯅ ꯁꯟ ꯌꯦꯡ ꯅꯨꯃꯤꯗꯥꯡ ꯋꯥꯏꯔꯝꯣꯝ ꯀꯥꯔꯁꯦ
ꯍ ꯍꯣꯏ ꯅꯦ ꯂꯩ ꯅꯨꯨꯏ ꯃꯅꯥꯀꯤꯁꯤꯡ ꯑꯃ ꯃꯤ ꯌꯦꯡꯕ ꯂꯥꯛꯄ ꯄꯩꯁꯥ ꯂꯧꯕ ꯐꯖꯅ ꯁꯦꯝꯒꯠꯄꯗꯣ
ꯑꯥ ꯑꯥ ꯑꯥ
ꯑꯗꯨꯏꯗꯨꯣ ꯃꯇꯝ ꯈꯔ ꯑꯃꯨꯛ ꯀꯥꯟꯅꯔꯨꯗ꯭ꯔꯦꯗꯅ ꯏꯔꯥꯡ ꯂꯩꯕ ꯈꯣꯠꯄ ꯇꯧꯕꯗ ꯑꯦ
ꯑ ꯀꯥꯟꯅꯔꯁꯦ ꯀꯥꯟꯅꯔꯁꯦ
ꯑꯣ ꯃꯔꯔꯥꯡ ꯍꯥꯟ ꯀ ꯑꯩ ꯀꯥꯒꯦꯗ ꯆꯠꯂꯨꯕ
ꯑꯥ
ꯑꯗ ꯋꯥ ꯃꯤ ꯌꯥꯝ ꯀꯥꯟꯅ ꯂꯩ ꯃꯦꯍ ꯑꯃꯨꯛ ꯀꯩꯅꯣ ꯀꯣꯏꯕ ꯆꯠꯅꯕ ꯃꯇꯝꯗꯣ ꯑꯃꯨꯛ ꯍꯧꯖꯤꯛ ꯁꯤ ꯑꯣꯏꯕꯅꯤ ꯃꯤ ꯌꯥꯝ ꯀꯥꯟꯅ ꯂꯩꯔꯝꯃꯦ ꯑꯩꯗꯤ ꯑꯝꯇ ꯀꯥꯟꯅꯗꯔꯤꯕ꯭ꯔꯥ ꯍꯥꯏꯔ ꯑ
ꯍꯧꯖꯤꯛ ꯀꯥꯟꯅ ꯍꯧꯧꯔꯝꯃꯅꯤ ꯁꯦꯡꯗꯣꯛꯄ ꯇꯧꯔꯦꯗ ꯅ ꯀꯥ ꯌꯥ ꯑꯩꯈꯣꯏ ꯃꯌꯥꯝꯕꯁꯨꯨꯔꯔꯗꯤ ꯅꯨꯡꯗꯥꯡ ꯋꯥꯏꯔꯝ
ꯑꯣꯏ ꯃꯤ ꯆꯤꯛꯀꯥꯟꯗꯀꯣ ꯍꯥꯏꯗꯤ ꯐꯦꯁꯇꯤꯚꯦꯜꯒꯨꯝꯕ ꯀꯩꯒꯨꯝꯕ ꯂꯩꯇ ꯀꯥꯟꯗ ꯁꯟꯗꯦ ꯑꯗꯩ ꯁꯦꯇꯔꯗꯦ ꯑꯗꯨꯗꯤ ꯀꯥꯗꯕꯤꯗ ꯑꯇꯣꯞꯄꯗ ꯑꯩꯈꯣꯏꯉꯩꯗꯤ ꯑꯗꯨꯝ ꯄꯨꯜꯂꯗꯧꯅꯤꯅꯀꯣ ꯇꯤꯟ ꯌꯥꯝꯝꯕ
ꯏꯆꯤꯟ ꯏꯅꯥꯃ ꯃꯌꯥꯝ ꯄꯨꯜꯂꯒ ꯀꯥꯔꯁꯦ ꯑꯗꯨ ꯃꯣꯏꯈꯩꯗꯨꯁꯨ ꯄꯥꯎ ꯦ ꯃꯊꯪ ꯃꯊꯪ ꯍꯪꯅꯔꯦ ꯍꯪꯅꯔꯒ ꯇꯧꯔꯒ ꯌꯥꯅꯤ
ꯌꯥꯀꯅꯤ ꯌꯥ ꯀꯅꯤ ꯃꯣꯏꯁꯨ ꯌꯥꯅꯤ ꯔꯤꯃꯣꯏ ꯁꯩ ꯏꯖꯕ ꯌꯥꯔ
ꯎꯝ ꯑꯣ ꯑꯩꯅ ꯑꯗꯨꯒꯤ ꯋꯥꯗꯣ ꯍꯥꯏꯅꯤꯡꯉꯦꯅ ꯁꯨꯝ ꯇꯧꯔꯛꯄꯅꯦ
ꯑꯣ ꯑꯣ ꯅꯪꯦ ꯍꯧꯖꯤꯔꯤꯒ ꯊꯗꯤꯗꯏꯅꯦ
ꯑꯧ ꯑꯦꯛꯖꯥꯝ ꯊꯥꯔꯤ ꯑꯦꯛꯖꯥꯝꯗꯨ ꯂꯣꯏꯗꯧꯔ
ꯑꯣ ꯑꯦꯛꯖꯥꯝ ꯂꯣꯏꯕꯒ ꯑꯗꯨꯝ ꯂꯥꯛꯑꯒ ꯍꯦꯛꯇ ꯀꯣꯏꯒꯦ ꯍꯥꯏꯔꯁꯦ ꯑꯁꯤꯗꯩ ꯑꯃꯨꯛ ꯑꯗꯩꯗꯤ ꯍꯣꯏ ꯑꯗꯩꯗꯤ ꯑꯃꯨꯛ ꯃꯣꯏ ꯃꯁꯥ ꯃꯁꯥꯒꯤ ꯑꯃꯨꯛ ꯇꯞ ꯄꯥꯝ ꯆꯤꯕ ꯌꯥꯋꯥꯗꯤꯀꯣ
ꯃꯥ
ꯊꯕꯛ ꯀꯩꯀꯩ ꯑꯩꯈꯣꯏꯁꯤ ꯊꯕꯛ ꯇꯧꯗ꯭ꯔꯤꯕꯅꯤꯅ ꯍꯥꯏꯕꯗꯤ ꯑꯅꯛꯄ ꯄꯩꯁꯥ ꯌꯥꯝ ꯆꯪꯉꯣꯏꯗꯕꯀꯣ
ꯎꯝ ꯐ ꯀꯁ ꯂꯣ ꯈꯔ ꯇꯨꯡꯕ ꯃꯔꯨꯨꯞ ꯀꯩꯀꯥ ꯌꯥꯎꯔꯒ ꯑꯃꯨꯛ ꯀꯣꯏꯕ ꯆꯠꯄ ꯑꯔꯥꯞꯄ ꯆꯠꯇꯅ ꯈꯣꯠꯇꯅ ꯃꯔꯨꯞ ꯍꯥꯏꯗꯤ ꯑꯩꯈꯣꯏ ꯑꯗꯨꯝ ꯑꯩꯈꯣꯏ ꯃꯁꯦꯟ ꯆꯠꯇꯣꯛ ꯃꯈꯥꯏꯗꯒꯤ ꯁꯦꯗꯨ ꯑꯣꯏꯅ ꯇꯧꯁꯤꯜꯂꯒ ꯇꯧꯁꯤꯜꯂꯒ ꯑꯃ ꯆꯠꯅꯕ ꯇꯧꯁꯦ
ꯍꯣꯏ ꯍꯥꯏꯗ ꯊꯥꯒꯤ ꯄꯩꯁꯥ ꯈꯔ ꯈꯔ ꯈꯥꯏꯁꯦ ꯁꯤꯅꯀꯥꯎ ꯑꯩꯈꯣꯏꯃꯩꯅ ꯄꯨꯜꯂꯒ ꯍꯥꯏꯗꯤ ꯄꯩꯁꯥ ꯈꯔ ꯌꯥꯝꯕ ꯃꯔꯨꯞ ꯑꯃꯗ ꯌꯥꯎꯔꯒꯀꯣ ꯍꯣꯏ ꯑꯗꯨꯃꯥꯏꯅ ꯍꯣꯏꯣꯂꯣ ꯁꯨꯝ ꯊꯕꯛ ꯀꯨꯝꯕ ꯀꯩꯒꯨꯝꯕ ꯐꯪꯅꯔꯕꯨꯗꯤ ꯍꯣꯏ ꯑꯗꯨꯝ ꯆꯠꯁꯦ ꯍꯥꯏꯕ ꯃꯇꯝꯗꯀꯣ ꯄꯩꯁꯥꯗꯨꯒꯤꯗꯤ
ꯑ ꯑꯗꯨꯕꯨꯗꯤ ꯅꯨꯡꯉꯥꯏꯔꯅ ꯇꯝꯃꯤꯇꯗꯤ
ꯑꯗꯨ ꯃꯝꯣꯅꯤꯁ ꯏꯩꯅ ꯍꯧꯖꯤ
ꯎ ꯃꯥ ꯃꯥ ꯄꯔ ꯆꯕꯅꯤ ꯋꯥꯔ ꯆꯃꯦ
ꯃꯥꯅꯤ ꯑꯗꯩꯗꯤ ꯁꯤꯗꯩꯗꯤ ꯑꯗꯩꯗꯤ ꯑꯔꯥꯞ ꯑꯔꯥꯞꯄ ꯍꯥꯏꯗꯤ ꯍꯧꯖꯤꯛꯀꯤꯅ ꯑꯩꯈꯣꯏꯅꯥꯛꯇ ꯂꯩꯕ ꯆꯤꯡ ꯑꯗꯩ ꯀꯩꯀꯩ ꯁꯤꯗ ꯀꯥꯔꯒ ꯍꯥꯏꯗꯤ ꯄꯩꯁꯥ ꯇꯤꯡꯉꯣꯏꯗꯕꯀꯣ
ꯍꯣꯏ ꯍꯣꯏ
ꯍꯧ ꯊꯤ ꯄꯩꯁꯥ ꯊꯣꯛꯅꯗ꯭ꯔꯤꯕꯅꯤꯅ ꯁꯨꯝꯕꯁꯤꯗ ꯈꯔ ꯇꯧꯔꯒ ꯍꯌꯦꯡ ꯄꯩꯁꯥ ꯊꯣꯛꯄꯩꯅ ꯄꯩꯁꯥ ꯊꯣꯛꯄꯒꯤ ꯊꯛ ꯍꯥꯏꯗꯤ ꯀꯣꯏꯕ ꯆꯠꯄ ꯑꯇꯣꯞꯄ ꯂꯝꯗ ꯈꯣꯠꯄ ꯑꯗꯨꯃꯥꯏꯅ ꯇꯧꯕ ꯌꯥꯏꯗ ꯍꯧꯖꯤꯛ ꯃꯤꯒꯤ ꯆ ꯇꯗ ꯁꯨꯝ ꯌꯦꯡꯉꯤꯁꯦ ꯑꯩꯈꯣꯏꯅ ꯄꯣꯟꯜꯂꯤ
ꯑꯗꯨ ꯅꯪꯗꯤ ꯇꯨꯝꯒꯤꯔꯣꯏꯗ꯭ꯔꯣ
ꯑꯩꯔꯣ ꯑ ꯎꯝ ꯎ ꯑꯩꯁꯨ ꯉꯥꯜꯂꯤꯒ ꯇꯨꯝꯕꯗꯧꯅꯤ ꯍꯥꯏꯗꯤ ꯍꯌꯦꯡ ꯉꯟꯅ ꯀꯀꯤꯡ ꯆꯦꯜꯂꯦꯕ ꯍꯧꯖꯤꯛꯀꯥꯟꯁꯦ
ꯑꯣ ꯄꯨꯡꯒꯌꯥ ꯇꯝꯕꯅꯣ
ꯄꯨꯡ ꯀꯩꯅꯣ ꯄꯨꯡ ꯁꯔꯤ ꯍ ꯀꯂꯦꯟ ꯊꯅꯤ ꯅꯒ ꯋꯥ
ꯑꯥ
ꯊꯦꯡꯅ ꯇꯨꯝꯕꯅꯤꯅ ꯍꯥꯏꯗꯤ ꯄꯨꯡꯁꯤ ꯌꯥꯝꯅ ꯀꯗꯤ ꯅꯣꯡꯃꯩ ꯄꯨꯡ ꯅꯤꯄꯥꯟ ꯇꯣꯃꯥꯏꯗꯣꯏꯅꯤ ꯄꯥꯟꯁꯤꯦ ꯍꯦꯛꯇ ꯌꯧꯉꯝꯗꯕ
ꯗꯗ ꯉꯝꯗꯦꯗ ꯅꯣꯡꯃꯩ ꯄꯨꯡ ꯇꯔꯨꯛ ꯇꯔꯨꯛ ꯇꯔꯦꯠ ꯀ ꯁꯤꯗꯤ ꯐꯥꯗ꯭ꯔꯕꯅꯤꯅ ꯇꯔꯨꯛ ꯀꯨꯝꯍꯩ ꯆꯥꯡꯗꯨꯅꯤ ꯇꯨꯝꯁ ꯃꯦꯀꯞꯁꯨ ꯑꯗꯨꯝ ꯊꯣꯛꯑꯦꯕ
ꯃꯥꯅꯦ ꯑꯗꯩ ꯅꯍꯥꯟ ꯄꯨꯡ ꯍꯥꯏꯗꯤ ꯋꯥꯋꯥꯛꯀꯤꯡ ꯆꯠꯅꯤꯅ ꯈꯜꯂꯨꯗꯅ ꯑꯩꯁꯦ ꯑꯗꯨꯝ ꯊꯦꯡꯅ ꯇꯨꯝꯕꯗꯨꯣ ꯇꯨꯝꯈ꯭ꯔꯕ
ꯑꯥ
ꯀꯥꯟꯁꯤꯗ ꯍꯦꯛꯇ ꯋꯥꯋꯥꯛꯀꯤꯡ ꯆꯠꯂꯨꯁꯦꯗ ꯑꯩꯈꯣꯏ ꯇꯥꯃꯣ ꯑꯃꯅ ꯉꯟꯅ ꯍꯧꯗꯣꯛꯂꯛꯑꯦ
ꯑ
ꯑꯗꯨꯏ ꯅꯨꯃꯤꯠꯇꯨ ꯆꯦꯜꯂꯨꯔꯒ ꯅꯨꯡꯊꯤꯤꯟ ꯆꯨꯞꯄ ꯌꯨꯝꯗꯩ ꯑꯩꯅ ꯋꯥꯕꯁꯦ ꯍꯥꯏꯕꯗꯤ ꯇꯨꯝꯁꯦ ꯐꯥꯗꯅꯀꯣ
ꯑ
ꯆꯦꯜꯂꯨꯕꯒꯤ ꯑꯗꯨꯒꯤ ꯋꯥꯕꯗ ꯁꯤꯗꯧꯔꯝꯃꯦ ꯑꯗꯨꯅ ꯇꯁꯤ ꯆꯦ ꯐꯥꯗꯦ꯭ꯔꯦ ꯍꯧꯧꯁꯤꯤꯇ
ꯍꯣꯏ ꯍꯣꯏ ꯑꯗꯨꯗꯤ ꯅꯪ ꯋꯥꯛꯀꯤꯡꯗꯣ ꯉꯟꯅꯁꯨ ꯆꯠꯂꯦ ꯍꯥꯏꯔꯕꯅꯤꯅ ꯀꯩꯅꯣ ꯇꯨꯝꯃꯣ ꯑꯩꯁꯨ ꯃꯣꯏ ꯑꯃꯅꯤ ꯇꯨꯝꯗ꯭ꯔꯤꯕꯅ ꯐꯣꯟ ꯇꯧꯔꯒ ꯌꯦꯡꯉꯤꯒꯦ ꯍꯥꯏꯔꯤꯉꯦ
ꯍꯣꯏ ꯍꯣꯏ ꯍꯣꯏ ꯍꯣꯏ ꯍꯥꯏꯔꯣ ꯅꯪ ꯍꯪꯒꯅꯨ
ꯎꯝ ꯑꯥ ꯊꯝꯃꯦ ꯊꯝꯃꯦ ꯎꯝ